ꯑꯥ
ꯇꯥꯏꯌꯦ
ꯑꯣ ꯀꯩꯗꯧꯔꯝꯃꯤꯅꯣ
ꯑꯩꯁꯦ ꯊꯕꯛ ꯇꯧꯔꯝꯕꯅꯦ ꯑꯗꯣ ꯅꯣꯡ ꯆꯨꯏꯅ ꯉꯍꯥꯛ ꯑꯃꯨꯛ ꯈꯥꯝꯃꯒ ꯂꯩꯔꯦ
ꯅꯣꯡ ꯆꯨꯔꯤꯔꯣ ꯍꯥꯡꯈ꯭ꯔꯕꯣ ꯀꯃꯥꯏꯅ ꯇꯧꯔꯤꯒꯦ
ꯅꯣꯡ ꯆꯨꯔꯤꯌꯦ ꯅꯣꯡꯖꯦ ꯍꯧꯖꯤꯛ ꯈꯔ ꯀꯜꯂꯝꯃꯦ ꯑꯗꯣ ꯍꯧꯖꯤꯛꯃꯨꯛ ꯈꯔꯗꯤ ꯄꯥꯊꯔꯦ ꯑꯗꯨ ꯆꯨꯔꯤ ꯄꯥꯊꯕ ꯍꯥꯏꯖꯦ ꯃꯀꯨꯞ ꯃꯀꯨꯞ ꯃꯀꯨꯞ ꯑꯗꯨꯝ ꯌꯥꯝ ꯀꯨꯡꯅ ꯇꯥꯕꯗꯣ ꯑꯣꯏꯌꯦꯕ
ꯑꯣ ꯑꯩꯈꯣꯏ ꯁꯤꯗꯗꯤ ꯑꯃꯨꯛ ꯅꯣꯡꯗꯨ ꯆꯨꯗꯕ ꯑꯗꯨꯏꯗꯨꯒꯤꯅꯤꯗ ꯃꯪꯕꯨꯗꯤ ꯃꯪꯉꯦ ꯆꯨꯕꯨ ꯆꯨꯗ꯭ꯔꯤ
ꯁꯤꯁꯨ ꯀꯩꯅꯣ ꯇꯧꯋꯤꯗ ꯄꯨꯡꯉꯥꯟ ꯉꯥꯜꯂꯤꯗ ꯅꯣꯡ ꯆꯨꯔꯤꯅ ꯇꯧꯔꯤꯁꯦ ꯃꯆꯤ ꯑꯃꯗꯅ ꯄꯨꯡꯉꯥꯟ ꯉꯥꯜꯂꯦ ꯃꯆꯤ ꯑꯃꯗ ꯈꯔ ꯃꯝꯃꯦ ꯃꯃꯥꯡ ꯁꯥꯏꯠꯁꯤꯅ ꯉꯥꯜꯂꯦ ꯑꯗꯒꯤ ꯃꯈꯥ ꯁꯥꯏꯠꯁꯤꯅ ꯃꯨꯛ ꯅꯨꯠꯇꯦ ꯃꯃꯥꯡ ꯁꯥꯏꯠꯁꯤꯅ ꯑꯥ ꯀꯩꯅꯣ ꯃꯝꯃꯦꯕ ꯑꯗꯩ ꯃꯈꯥ ꯑꯥ ꯑꯋꯥꯡ ꯃꯈꯥ ꯁꯥꯏꯠꯁꯤꯅ ꯑꯃꯨꯛ ꯉꯥꯜꯂꯦ ꯃꯤꯠꯀ ꯊꯛꯏ ꯌꯦꯡꯕꯗ ꯑꯇꯤꯌꯥꯖꯨ ꯎꯕꯗ
ꯍꯣꯏ ꯑꯗꯨꯅꯤ ꯇꯧꯔꯤꯁꯦ ꯑꯩꯁꯨ ꯊꯕꯛ ꯆꯠꯂꯨꯕꯅꯤ ꯍꯜꯂꯛꯑꯦ ꯋꯥꯏꯌꯦꯅ ꯆꯥꯛ ꯆꯥꯒꯦ ꯇꯧꯔꯒ ꯏꯟꯖꯥꯡꯗꯣ ꯑꯈꯣꯏ ꯃꯥꯅ ꯍꯣꯔꯦꯟ ꯅꯨꯡꯗꯥꯡꯗꯤ ꯏꯟꯖꯥꯡ ꯑꯍꯥꯎꯕ ꯆꯥꯗꯣꯔꯕꯅꯤꯅꯅ ꯍꯩꯗꯣꯛ ꯂꯩꯔꯝꯃꯦ ꯑꯗꯒꯤ ꯉꯔꯥꯡꯒꯤ ꯉꯥ ꯉꯧꯕ ꯈꯔ ꯂꯩꯔꯝꯃꯦ ꯑꯗꯒꯤ ꯉꯥꯔꯤꯗꯣ ꯐꯅꯥꯝ ꯉꯧꯖꯤꯟꯕꯅꯦ ꯑꯩꯅ ꯁꯥꯎꯅꯤꯡꯗꯅ ꯉꯁꯤ ꯉꯥꯏ ꯇꯣꯠꯂ ꯆꯥꯒꯦꯅ ꯎꯃꯣꯔꯣꯛ ꯈꯔꯒ ꯂꯩꯔꯛꯑꯦ ꯉꯥꯔꯤꯅꯦ ꯎꯃꯣ ꯈꯔꯅꯦ ꯇꯧꯔꯒ ꯃꯦꯠꯂꯦ ꯑꯗꯩꯏ ꯑꯩꯈꯣꯏ ꯊꯪꯅꯕ ꯏꯕꯥꯏꯍꯣꯏꯗ ꯃꯣꯏꯗ ꯉꯁꯥꯏ ꯎꯠꯇꯤ ꯊꯣꯡꯕ ꯂꯩꯔꯝꯃꯦꯅ ꯎꯗꯤ ꯊꯣꯡꯕꯗꯣ ꯂꯧꯔꯒ ꯆꯥꯔꯦ ꯑꯗꯣ ꯆꯥꯛ ꯄꯤꯛ ꯊꯝꯃꯩ ꯆꯥꯔ ꯂꯩꯔꯤ ꯍꯧꯖꯤꯛꯇꯤ
ꯅꯨꯡꯗꯤꯟꯗ ꯆꯥꯕꯗꯤ ꯃꯣꯔꯣꯛꯀ ꯃꯦꯠꯂꯒ ꯆꯥꯕꯁꯤ ꯄꯨꯍꯥꯎ ꯍꯥꯎꯕꯅꯤꯗ ꯑꯗ ꯅꯪ ꯎꯇꯤꯒꯤ ꯆꯥꯕꯅꯤꯅ ꯃꯣꯔꯣꯛ ꯃꯣꯔꯣꯛ ꯃꯦꯠꯄ ꯑꯃꯨꯛ ꯍꯦꯟꯅ ꯆꯥꯅꯤꯡꯉꯝꯒꯅꯤ ꯎꯇꯤꯗꯤ ꯎꯇꯤ ꯆꯥꯕꯖꯦ ꯃꯣꯔꯣꯛ ꯑꯁꯥꯕ ꯌꯥꯝ ꯆꯥꯅꯤꯡꯕꯅꯦꯕ ꯃꯣꯔꯣꯛ ꯆꯥꯒꯟꯒꯤꯗ꯭ꯔꯕ ꯑꯩꯕꯣꯛꯇꯣ ꯎꯇꯤ ꯊꯣꯡꯕ ꯅꯨꯃꯤꯠꯇꯗꯤ ꯑꯗꯨꯝ ꯃꯣꯔꯣꯛ ꯈꯒ ꯑꯗꯨꯝ ꯆꯥꯏꯑꯕ
ꯑꯣꯅꯦ ꯎꯠꯇ ꯀꯩꯀꯩ ꯇꯧꯒꯔ ꯇꯧꯔ ꯆꯥꯒ꯭ꯔꯦ ꯍꯥꯎꯋꯦ ꯍꯥꯏꯗꯤ ꯆꯥꯛ ꯂꯥꯝꯅ ꯆꯥꯕꯅꯤꯅ ꯅꯨꯡꯊꯤꯟꯗꯒꯨꯝꯕ ꯇꯨꯝ ꯍꯧꯒꯠꯂ ꯀꯥꯟꯗ ꯅꯍꯥꯋꯥꯏ ꯃꯣꯔꯣꯛ ꯑꯇꯦꯛꯄ ꯇꯧꯔꯒ ꯉꯥꯔꯤ ꯈꯔ ꯂꯧꯔꯒ ꯃꯍꯤꯛ ꯃꯔꯥꯡ ꯐꯣꯡ ꯆꯣꯡ ꯆꯣꯡ ꯇꯔꯒ ꯐꯖꯅꯥ ꯆꯥꯕꯗꯣ ꯎꯃꯔꯣꯛꯅ ꯃꯍꯤ ꯑꯣꯍꯟꯂ ꯆꯥꯏ ꯃꯨꯔꯣꯛꯝꯅ ꯃꯍꯤ ꯑꯣꯏꯔ ꯆꯥꯕ‌ꯀꯥꯟ ꯌꯥꯝ ꯆꯥ ꯈꯪꯉꯦ ꯌꯥꯝ ꯍꯥꯎꯕꯅꯦ ꯑꯗꯨꯝ
ꯉꯍꯥꯟꯋꯥꯏꯗꯤ ꯑꯗꯨ ꯉꯥꯛꯇꯅꯦꯗ ꯀꯨꯜ ꯀꯥꯔꯨꯔꯦ ꯍꯜꯂꯛꯑꯦ ꯃꯣꯔꯣꯛ ꯑꯇꯦꯛ ꯃꯦꯠꯂ ꯆꯥꯕ ꯃꯣꯔꯣꯛ ꯑꯀꯪ ꯃꯦꯠꯂ ꯆꯥꯕ ꯅꯠꯇ꯭ꯔꯒ ꯄꯣꯠꯐꯝꯗꯒꯤ ꯁꯤꯡꯖꯨ ꯂꯩꯔ ꯆꯥꯕ ꯑꯗꯒꯤ ꯑꯨ ꯑꯥꯂꯨ ꯁꯥꯛꯀꯨꯝꯕ ꯑꯗꯨꯃꯥꯏꯅ ꯂꯩꯔ ꯆꯥꯕ ꯑꯗꯨ ꯉꯥꯛꯇꯅ ꯉꯍꯥꯋꯥꯏꯗꯤ ꯍꯧꯖꯤꯛꯀꯤꯗꯤ ꯑꯗꯨꯒꯨꯝꯕ ꯑꯝꯇ ꯆꯥꯕꯤ ꯄꯣꯟꯇ꯭ꯔꯦꯗ ꯍꯧꯖꯤꯛꯀꯤꯗꯤ ꯌꯦꯟ ꯊꯣꯡꯕ ꯂꯩꯔꯨꯔꯅꯤ ꯑꯗꯒꯤ ꯉꯥꯅꯨ ꯊꯣꯡꯕ ꯂꯩꯔꯨꯔꯅꯤ ꯑꯗꯨꯒꯨꯝꯕ ꯃꯣꯏ ꯃꯣꯏ ꯑꯄꯥꯝꯕ ꯑꯗꯩ ꯃꯣꯃꯣ ꯂꯩꯌꯨ ꯍꯥꯏꯔꯒꯅ ꯃꯣꯃꯣ ꯂꯩꯔꯨꯔꯅꯤ ꯆꯥꯛ ꯆꯥꯔꯔꯣꯏ ꯑꯗꯨꯃꯥꯏꯅ ꯆꯧ ꯆꯥꯅꯤꯡꯉꯒꯅ ꯆꯧ ꯍꯥꯏꯕꯗꯤ ꯂꯣꯏꯃꯛ ꯐꯪꯉꯤꯗꯅ ꯉꯍꯥꯋꯥꯏꯗꯤ ꯑꯗꯨꯃꯥꯏꯅ ꯑꯝꯇ ꯌꯣꯟꯗꯦꯗꯅ ꯉꯍꯥꯋꯥꯏꯗꯤ ꯁꯤꯡꯖꯨ ꯄꯣꯐꯝ ꯑꯗꯒꯤ ꯍꯣꯇꯦꯟ ꯕꯣꯔꯥ ꯀꯥꯡꯍꯧ ꯑꯗꯨꯗꯩ ꯍꯦꯟꯅ ꯂꯩꯇꯦꯗꯅ ꯍꯧꯖꯤꯛꯀꯤꯗꯤ ꯅꯨꯡꯉꯥꯏꯈ꯭ꯔꯥ ꯄꯣꯠꯅꯤꯗ ꯑꯉꯥꯡꯁꯤꯡꯁꯦ ꯌꯦꯔꯨꯝ ꯐꯪꯉꯦ ꯌꯨꯝꯗ ꯄ꯭ꯂꯦꯠ ꯄ꯭ꯂꯦꯠ ꯈꯤꯜꯂꯒ ꯊꯝꯃꯒ ꯆꯥꯗꯣꯏꯅꯤꯗꯣ ꯃꯣꯏꯗꯤ ꯑꯗꯨꯕꯧꯗ ꯆꯤꯜꯍꯥꯎ ꯊꯤꯗꯦ ꯌꯦꯔꯨꯝ ꯆꯥꯅꯤꯡꯉꯤꯒ ꯆꯥꯅꯤꯡꯗꯦꯒꯥꯅ ꯅꯨꯡꯉꯥꯏꯒꯔ ꯄꯣꯠꯅꯤꯗ ꯃꯣꯏꯁꯨ ꯍꯧꯖꯤꯛꯀꯥꯟ ꯄꯨꯟꯁꯤꯗꯤ
ꯑꯗꯨꯅꯦ ꯑꯩꯈꯣꯏꯅꯋꯥꯏ ꯑꯉꯥꯡ ꯑꯣꯏꯔꯤꯀꯥꯟꯗ ꯑꯗꯒꯤ ꯑꯩꯈꯣꯏ ꯑꯩꯈꯣꯏꯗꯤ ꯌꯦꯟ ꯊꯣꯡꯕꯒꯥꯏꯖꯦ ꯊꯥ ꯑꯃꯗ ꯑꯃꯨꯔꯛꯀ ꯆ ꯊꯥ ꯑꯃꯗ ꯑꯣꯏꯔꯝꯃꯣꯏꯗ ꯊꯥ ꯑꯃꯗ ꯆꯥꯗꯕꯁꯨ ꯌꯥꯎꯏ ꯊꯥ ꯑꯃꯗ ꯑꯃꯨꯔꯛꯀꯨꯝꯕ ꯆꯥꯅꯤ ꯑꯗꯒꯤ ꯌꯦꯔꯨꯝꯒꯥꯏꯖꯦ ꯇꯥꯡ ꯇꯥꯡꯅ ꯊꯣꯡꯉꯒ ꯆꯥꯏ ꯌꯦꯔꯨꯝ ꯊꯣꯡꯕꯒꯖꯦ ꯌꯥꯝ ꯍꯥꯎꯖꯩꯑꯦꯕ ꯑꯗꯨꯅꯍꯥꯟꯋꯥꯏ ꯇꯝꯗꯗꯤ ꯑꯩ ꯌꯨꯝꯝꯁꯤꯁꯨ ꯃꯁꯥꯒꯤ ꯑꯩꯈꯣꯏ ꯁꯤꯗ ꯑꯗꯨꯝ ꯀꯣꯛꯆꯕ ꯀꯩꯗꯧꯕ ꯑꯣꯏꯕꯅꯤꯅ ꯃꯍꯥꯎ ꯌꯥꯝ ꯂꯩꯕꯗꯣ ꯑꯗꯨꯃꯥꯏꯅ ꯑꯣꯏꯕꯒꯤ ꯆꯥꯕ ꯀꯥꯟꯗ ꯌꯥꯝ ꯍꯥꯎꯕꯗꯣ ꯑꯗꯒꯤꯗꯤ ꯑ ꯑꯩꯈꯣꯏꯒꯤ ꯂꯧ ꯌꯩꯕ ꯃꯇꯝ ꯌꯧꯔꯗꯤ ꯍꯥꯏꯗꯤ ꯂꯧ ꯌꯩ ꯍꯜꯂꯛꯄꯖꯦ ꯊꯑꯣꯏ ꯉꯥꯏꯗꯨꯏꯅꯦꯕ ꯀꯩꯒꯤꯅꯣ ꯍꯥꯏꯕꯗ ꯂꯧ ꯌꯩꯕ ꯃꯇꯝ ꯍꯜꯂꯛꯄ ꯑꯣꯏꯇꯥꯔꯒꯗꯤ ꯀꯩꯅꯣ ꯑꯍꯥꯎꯕ ꯑꯝ ꯊꯣꯡꯉ ꯆꯥꯗꯣꯔꯦ ꯈꯣꯠꯇꯣꯔꯦ ꯈꯟꯕꯒꯤꯀꯣ ꯍꯥꯏꯗꯤ ꯌꯦꯟꯊꯣꯡꯕ ꯀꯥꯟꯖꯦ ꯌꯥꯝꯅ ꯑꯩꯈꯣꯏ ꯃꯌꯥꯝꯖꯦ ꯌꯥꯝꯅ ꯍꯔꯥꯎꯔꯒ ꯌꯥꯝ ꯉꯥꯏꯉꯝꯗꯕꯤ ꯇꯧꯔꯒ ꯆꯥꯕ ꯑꯃ ꯂꯩꯗꯥꯏ ꯑꯗꯒꯤꯗꯤ ꯇꯥꯡ ꯇꯥꯡꯅ ꯆꯥꯕꯅꯤꯅ ꯃꯇꯝꯗꯨꯗ ꯆꯥꯕꯗꯨꯗꯤ ꯑꯗꯨꯝ ꯍꯥꯎ ꯄꯔ ꯗꯣ ꯍꯧꯖꯤꯛꯀꯥꯟꯗꯤ ꯌꯦꯡꯉꯨꯅꯦ ꯃꯄꯥꯥꯟꯂꯣꯝꯗꯒꯤ ꯄꯨꯁꯤꯜꯂꯛꯄ ꯌꯦꯟ ꯑꯉꯧ ꯑꯉꯧꯕ ꯃꯌꯥꯝꯁꯤꯅ ꯑꯗꯨꯝ ꯑꯥ ꯂꯨꯄꯥ ꯆꯥꯝꯃꯒꯤ ꯂꯩꯔꯨꯔ ꯖꯤꯌꯥꯔꯦ ꯆꯅꯤꯒꯤ ꯂꯩꯔꯁꯨ ꯌꯥꯔꯦ ꯍꯣꯡꯁꯨ ꯍꯣꯡꯉꯦ ꯑꯗꯨꯅ ꯌꯦꯟ ꯆꯥꯕꯁꯦ ꯅꯨꯡꯇꯤꯒꯤ ꯆꯥꯅꯔꯕꯅꯤꯅ ꯀꯦꯝꯇ ꯃꯔꯨꯏ ꯑꯣꯏꯅ ꯈꯜꯂꯛꯇꯕꯗꯣ ꯑꯩꯈꯣꯏ ꯃꯇꯝꯗ ꯌꯦꯟ ꯊꯣꯡꯕ ꯆꯥꯗꯣꯔꯦꯒ ꯍꯥꯏꯔꯗꯤ ꯍꯦꯛꯇ ꯍꯔꯥꯎꯗꯅ ꯈꯣꯠꯇꯅ ꯃꯌꯥꯝꯁꯦ ꯇꯧꯅꯔꯝꯃꯤ ꯉꯥꯛꯇꯅꯤꯅꯦ
ꯃꯥꯅꯦ ꯑꯗꯨꯗꯤ ꯑꯩꯈꯣꯏꯖꯨ ꯅꯣꯏꯗꯤ ꯊꯥ ꯑꯃꯗꯕꯨ ꯍꯥꯏꯔꯤ ꯑꯩꯈꯣꯏꯗꯤ ꯆꯍꯤꯔꯣꯝꯗꯅꯦ ꯉꯍꯥꯟꯋꯥꯏ ꯑꯩꯈꯣꯏꯅ ꯑꯉꯥꯡ ꯑꯣꯏꯔꯤꯉꯩꯗꯗꯤ ꯆꯥꯔꯛꯏꯁꯦ ꯑꯗꯨꯅ ꯑꯩꯈꯣꯏꯒꯤ ꯆꯍꯤꯃꯨꯛ ꯈꯔ ꯒꯦꯞ ꯂꯩꯅꯕꯒꯤ ꯀꯨꯏꯅꯒ ꯂꯩꯔꯒ ꯑꯗꯨꯁꯨ ꯃꯩꯇꯩ ꯌꯦꯟꯅꯤꯀꯣ ꯆꯥꯗꯨꯏꯁꯦ ꯃꯗꯩꯗ ꯍꯔꯥꯎꯔꯤꯅꯤ ꯍꯣꯔꯦꯟꯗꯤ ꯌꯦꯟ ꯊꯣꯡꯗꯣꯔꯦ ꯍꯥꯏꯔꯒꯗꯤꯀꯣ ꯈꯤꯡꯗꯅ ꯏꯁꯥꯖꯤꯃ ꯗꯩꯁꯤꯗ ꯂꯣꯏꯕ ꯉꯥꯏꯉꯝꯗꯒꯩ ꯃꯁꯤꯗꯩꯁꯤꯗ ꯆꯥꯅꯤꯡꯗꯅ ꯍꯥꯏꯕꯗꯤ ꯑꯗꯨꯏꯗꯨꯅ ꯌꯥꯝ ꯑꯍꯥꯎꯕ ꯄꯣꯠ ꯑꯃ ꯑꯣꯏꯅ ꯑꯣꯏꯍꯟꯕꯗꯣ ꯉꯁꯥꯏꯒꯤ ꯅꯣꯡ ꯐꯥꯗꯣꯛꯇꯪ ꯇꯥꯡꯅ ꯆꯥꯕ ꯄꯣꯠꯅꯤꯅ ꯑꯩꯈꯣꯏꯒꯤ ꯀꯩ ꯍꯥꯏꯅꯤ ꯌꯥꯝ ꯃꯔꯨ ꯑꯣꯏꯕ ꯄꯣꯠ ꯑꯣꯏꯅ ꯑꯣꯏꯕꯗꯣ ꯑꯗꯨꯃꯥꯏꯅ ꯇꯧꯔꯒ ꯆꯥꯔꯛꯑꯦ ꯍꯥꯏꯕ ꯌꯦꯂꯨꯝ ꯆꯥꯕ ꯑꯣꯏꯔꯣ ꯑꯃ ꯑꯣꯏꯔꯣ ꯍꯧꯖꯤꯛꯀꯥꯟꯗꯤ ꯉꯨꯅꯦ ꯂꯣꯏꯅꯃꯛ ꯊꯪꯉꯦ ꯑꯁꯥꯏꯕꯧ ꯊꯣꯛꯈꯤꯕꯗ ꯊꯥꯏꯅꯗꯤ ꯑꯁꯨꯃꯥꯏꯅ ꯌꯦꯟꯒꯤ ꯑ ꯑꯩꯈꯣꯏꯒꯤ ꯌꯦꯟ ꯌꯣꯟꯕꯝꯒꯤ ꯗꯨꯀꯥꯟ ꯀꯥꯏꯅ ꯇꯣꯡꯉꯥꯟꯅ ꯑꯝꯇ ꯂꯩꯔꯝꯗꯦ ꯍꯥꯏꯕ ꯑꯗꯨꯅꯦ ꯇꯧꯔꯤꯖꯦ ꯍꯧꯖꯤꯛꯇꯤ ꯉꯨꯅꯦ ꯉꯥꯞ ꯐꯪꯉꯦ ꯑ ꯁꯦꯝꯕꯝꯗꯒꯤ ꯇꯣꯛ ꯁꯦꯝꯃꯒ ꯂꯥꯛꯑꯅꯤ ꯀꯌꯥꯝ ꯁꯝꯃꯒꯦ ꯌꯦꯡꯉꯨꯅꯦ ꯉꯍꯥꯋꯥꯏꯗꯤ ꯕꯣꯛꯁꯀꯤ ꯉꯥꯏꯍꯥ ꯀꯥꯏꯖꯦ ꯑꯝꯇ ꯆꯥꯟꯅꯄꯣꯠꯇꯦ ꯑꯍꯥꯟꯕꯗꯗꯤ ꯈꯣꯏꯒꯤ ꯑꯩꯈꯣꯏꯒꯤ ꯑꯩꯈꯣꯏꯒꯤ ꯀꯩꯅꯣꯁꯤꯗ ꯂꯝꯗꯝꯁꯤꯗ ꯐꯪꯕ ꯃꯩꯇꯩꯒꯤ ꯉꯥ ꯉꯥꯛꯇꯅ ꯆꯥꯅꯔꯝꯃꯤꯁꯦ ꯉꯥꯀꯔꯥ ꯃꯩꯇꯩ ꯉꯥꯀꯔꯥꯒꯗꯨ ꯏꯟꯊꯤꯅꯨꯡꯉꯥꯏ ꯎꯒꯤꯗ꯭ꯔꯦ ꯍꯥꯏꯕꯅꯤꯗ ꯉꯥꯀꯔꯥ ꯑꯨꯗꯩ ꯎꯀꯥꯕꯤꯕꯧꯗ ꯌꯦꯡꯉꯨꯅꯦ ꯍꯧꯖꯤꯛ ꯀꯩꯅꯣꯅ ꯁꯤꯜꯂꯤꯗ ꯌꯦꯡꯎꯅꯦ ꯑꯁꯣꯝꯗꯒꯤ ꯂꯥꯛꯄ ꯎꯀꯥꯕꯤꯅ ꯁꯦꯟꯒꯠꯂꯛꯏꯁꯦ ꯌꯦꯡꯉꯨꯅꯦ ꯃꯩꯇꯩꯒꯤ ꯉꯥ ꯃꯌꯥꯝꯁꯦ ꯂꯣꯏ ꯃꯥꯡꯖꯜꯂꯛꯑꯦ ꯍꯥꯏꯕ ꯉꯥꯕꯦꯝꯃꯒꯁꯦ ꯃꯔꯥꯡ ꯀꯥꯏ ꯕꯖꯥꯅꯤ ꯑꯩꯈꯣꯏꯅ ꯑꯉꯥꯡ ꯑꯣꯏꯔꯤꯉꯩꯗꯗꯤ ꯁꯧꯒ꯭ꯔꯤ ꯊꯣꯡꯕ ꯊꯥꯛꯄꯗ ꯑꯅꯝꯕꯅ ꯃ ꯉꯥꯕꯦꯝꯃꯖꯦ ꯊꯥꯛꯄꯖꯦ ꯌꯥꯝ ꯍꯥꯎꯋꯦꯕ ꯍꯣꯏ ꯑꯇꯩ ꯑꯇꯩ ꯉꯥꯄꯥꯏ ꯅꯨꯡꯕꯥꯏ ꯔꯧ ꯅꯨꯡ ꯊꯥꯛꯄꯁꯨ ꯍꯥꯎꯏꯀꯣ ꯗꯨꯕꯨ ꯁꯨꯝ ꯉꯥ ꯃꯆꯥꯗ ꯍꯥꯏꯔꯒꯗꯤ ꯉꯥꯄꯦꯝꯃꯒꯁꯦ ꯌꯥꯝ ꯆꯥꯅꯩ ꯍꯥꯏꯕ ꯁꯒ꯭ꯔꯤꯁꯦ ꯑꯩ ꯉꯥꯄꯦꯝꯃ ꯇꯥꯎꯔ ꯆꯥꯕꯁꯨ ꯌꯥꯝ ꯍꯥꯎꯌꯦꯕ ꯑꯩꯗꯤ ꯉꯥ ꯃꯌꯥꯝꯗ ꯑꯩꯗꯤ ꯃꯥꯅ ꯈꯔꯕꯨ ꯍꯦꯟꯅ ꯃꯍꯥꯎ ꯂꯩꯌꯦꯅ ꯈꯜꯂꯤꯅꯤ ꯃꯆꯥ ꯃꯌꯥꯝꯗꯒꯤꯗꯤ
ꯎꯝ ꯉꯥꯕꯦꯝꯃꯁꯨ ꯍꯥꯎꯕꯅꯦ ꯈꯥꯔꯤ ꯈꯥꯔꯤꯒ ꯇꯧꯔꯒ ꯍꯣꯏ ꯏꯟꯖꯥꯡ ꯊꯥꯛ ꯄ ꯀꯥꯟꯗꯗꯤ ꯉꯥꯕꯦꯝꯃꯁꯦ ꯌꯥꯝ ꯆꯥꯅꯩ ꯃꯥꯒꯤ ꯃꯍꯥꯎ ꯇꯣꯉꯥꯟ ꯑꯝ ꯊꯣꯛꯄꯅꯦ ꯑꯗꯒꯤ ꯆꯥꯕ ꯀꯥꯟꯗꯁꯨ ꯍꯥꯄꯤꯠ ꯈꯔꯤ ꯈꯥꯔꯤ ꯈꯔꯤ ꯈꯤꯇꯪ ꯃꯍꯥꯎ ꯑꯃ ꯇꯣꯉꯥꯟꯕ ꯑꯝ ꯊꯣꯛꯄꯅꯦꯕꯀꯣ ꯑꯗꯨꯅꯤ ꯌꯦꯡꯉꯣ ꯍꯧꯖꯤꯛ ꯉꯥꯀ꯭ꯔꯥ ꯐꯪꯉꯦ ꯃꯄꯥꯟ ꯂꯝꯒꯤ ꯄꯨꯁꯤꯜꯂꯛꯑꯦ ꯑꯗꯒꯤ ꯑꯇꯣꯞꯄ ꯎꯀꯥꯄꯤꯒꯥꯏꯗꯣ ꯍꯦꯛꯇ ꯃꯌꯥꯝꯗꯣ ꯑꯔꯣꯏꯕꯤꯅꯦꯕ ꯀꯜꯂꯤꯁꯤ ꯑꯁꯣ ꯅꯥꯀꯩ ꯄꯨꯖꯤꯂꯛꯄꯖꯤꯗꯤ ꯁꯤꯗ ꯄꯨꯨꯖꯤꯜꯂꯛꯄꯖꯤꯗꯤ ꯑꯃꯨꯛ ꯍꯥꯏꯗꯤ ꯍꯥꯎꯁꯨ ꯍꯥꯎꯇ꯭ꯔꯦ ꯑꯗꯨꯒ ꯆꯥꯎ ꯆꯥꯎꯔꯒ ꯃꯁꯛꯇꯤ ꯌꯥꯝ ꯐꯖꯍꯟꯕ ꯑꯗꯨꯒ ꯆꯥꯔꯀꯥꯟꯗꯗꯤ ꯍꯥꯎꯇꯕꯗꯣ ꯑꯈꯣꯏꯅ ꯑꯉꯥꯡ ꯑꯣꯏꯔꯤ ꯀꯥꯟꯗ ꯆꯥꯒꯤꯕ ꯉꯥꯗꯣ ꯍꯧꯖꯤꯛꯀꯥꯟ ꯆꯥꯏꯁꯤꯒ ꯃꯍꯥꯎ ꯌꯥꯝ ꯈꯦꯠꯅꯔꯑꯦ ꯑꯗꯒꯤ ꯇꯨꯡꯍꯟꯕꯤ ꯆꯥꯅꯤ ꯇꯨꯡꯍꯟꯕꯤꯁꯨ ꯑꯈꯣꯏꯒꯤ ꯑꯉꯥꯡ ꯑꯣꯏꯀꯩ ꯈꯪꯉꯛꯇꯦꯕ ꯍꯧꯖꯤꯛꯀꯥꯟ ꯈꯛꯇꯅꯦ ꯍꯥꯏꯗꯤ ꯈꯔ ꯈ ꯀꯩꯅꯣ ꯇꯧꯕ ꯃꯇꯝꯗꯅꯦꯕ ꯈꯪꯉꯛꯏꯖꯦ ꯗꯨꯝ ꯉꯥꯥ ꯁꯤꯕꯨ ꯌꯦꯡꯉꯣꯕ ꯑꯗꯒꯤꯗꯤ ꯆꯍꯥꯋꯥꯏꯗꯤ ꯉꯥ ꯁꯦꯝꯕ ꯍꯥꯏꯕꯁꯨ ꯂꯩꯔꯝꯃꯣꯟꯇꯦ ꯍꯧꯖꯤꯛꯇꯤ ꯑꯎꯝ ꯀꯩ ꯍꯥꯏꯅꯤ ꯑꯗꯗꯨꯝ ꯁꯨꯋꯥꯏ ꯌꯣꯟꯕ ꯑꯣꯏꯔꯣ ꯑꯗꯒꯤ ꯑꯥꯗꯩ ꯄꯨꯁꯤꯜꯂꯛꯄꯒꯤ ꯃꯐꯝꯗ ꯌꯣꯟꯕ ꯑꯣꯏꯔꯣ ꯑꯗꯨꯝ ꯁꯦꯝꯃꯒ ꯑꯗꯨꯝ ꯌꯣꯟꯕꯤꯔꯦ ꯑꯗꯒꯤ ꯑꯈꯣꯏ ꯁ꯭ꯋꯥꯏꯒꯤ ꯉꯥ ꯑꯣꯏꯔ ꯆꯥꯔꯁꯨ ꯑꯗꯨꯝ ꯌꯣꯟꯕꯝꯗꯗꯨꯝ ꯁꯦꯝꯃꯒ ꯑꯗꯨꯝ ꯌꯣꯜꯂꯦꯕ ꯗꯨꯅ ꯌꯥ ꯁꯦ ꯌꯥꯝ ꯁꯝꯅꯕꯗꯣ ꯑꯈꯣꯏ ꯃꯇꯝꯗꯤ ꯉꯥ ꯁꯦꯝꯕꯒꯥꯁꯦ ꯑꯁ ꯊꯑꯣꯏꯅ ꯊꯕꯛ ꯑꯃꯒ ꯑꯣꯏꯗꯅ ꯈꯟꯅꯔꯝꯃꯤꯕꯅꯦꯕ
ꯗꯨꯅꯤ ꯌꯥꯝ ꯅꯨꯡꯉꯥꯏꯔꯦ ꯌꯥꯝ ꯁꯥꯝ ꯍꯧꯖꯤꯛꯀꯥꯟꯗꯦ ꯍꯦꯟꯒꯤ ꯋꯥ ꯈꯛꯇ ꯉꯥꯏꯔꯦ ꯍꯧꯖꯤꯛꯀꯥꯟ ꯀꯩꯅꯣꯝ ꯀꯅꯣꯝ ꯆꯥꯒꯦ ꯊꯛꯀꯦ ꯍꯥꯏꯕꯗ ꯐꯪꯗꯕ ꯑꯃꯠꯇ ꯂꯩꯇ꯭ꯔꯦ ꯃꯄꯥꯟꯒꯤ ꯄꯣꯠꯄꯨ ꯑꯣꯏꯔꯣ ꯁ꯭ꯋꯥꯏꯒꯤ ꯄꯣꯠꯄꯨ ꯑꯣꯏꯔꯣ ꯑꯗꯒꯤ ꯌꯦꯉꯨꯅꯦ ꯑꯦ ꯉꯛꯇ꯭ꯔꯣ ꯍꯧꯖꯤꯛꯇꯤ ꯑ ꯀꯨꯝꯕꯤ ꯀꯥꯂꯦꯟ ꯅꯥꯏꯗꯒꯩ ꯑꯗꯨꯝ ꯑꯈꯣꯏꯒꯤ ꯃꯅꯥ ꯃꯁꯤꯡꯁꯤꯡꯖꯦ ꯑꯗꯨꯝ ꯐꯪꯉꯤꯖꯦ ꯍꯥꯏꯕꯗꯤ ꯃꯥꯒꯤ ꯃꯇꯝ ꯅꯠꯇ꯭ꯔꯒꯁꯨ ꯑ ꯀꯣꯕꯤ ꯑꯃꯃꯝ ꯀꯣꯕꯤ ꯃꯇꯝꯗ ꯀꯣꯕꯤ ꯆꯥꯔꯒ ꯑꯗꯨꯝ ꯂꯣꯏꯒꯤꯗꯧꯗꯣ ꯑꯗꯨꯝ ꯃꯇꯝ ꯅꯠꯇ꯭ꯔꯁꯨ ꯀꯣꯕꯤꯗꯣ ꯌꯉꯨꯅꯦ ꯑꯗꯨꯝ ꯊꯣꯛꯑ ꯂꯩ ꯍꯋꯥ ꯊ꯭ꯔꯥꯞ ꯄꯪꯉ ꯑꯗꯨꯝ ꯊꯣꯛꯑ ꯂꯩ ꯀꯃꯥꯏꯟ ꯇꯧꯌꯤꯅꯣ ꯒ꯭ꯌꯥꯟ ꯌꯥꯝ ꯇꯥꯗꯦ ꯍꯥꯏꯕꯅꯤꯗꯥ ꯀꯤꯕꯨ ꯀꯤꯁꯜꯂꯦ ꯆꯥꯗꯧ
ꯑꯗꯨꯅꯦ ꯍꯧꯖꯤꯛꯀꯥꯟꯗꯤ ꯌꯣꯡꯆꯥꯛ ꯐꯪꯉꯦ ꯃꯣꯏꯅ ꯎꯟꯗ ꯇꯧꯔꯒ ꯍꯥꯞꯆꯤꯜꯂꯒ ꯏꯪꯍꯜꯂ ꯊꯝꯃꯅꯤ ꯑꯗꯨꯅ ꯀꯨꯝꯕꯤ ꯀꯥꯂꯦꯟ ꯅꯥꯏꯗꯕꯤꯗ ꯑꯗꯨꯝ ꯐꯪꯉꯜꯂꯅꯤ ꯇꯧꯔꯤꯁꯤꯕꯣꯕ ꯑꯗꯒꯤꯗꯤ ꯑꯈꯣꯏ ꯑꯂꯨ ꯑꯉꯥꯡꯕꯗꯨ ꯉꯥꯛꯇ ꯅꯠꯇꯦꯅꯦ ꯀꯧꯇꯥꯥ ꯀꯣꯇꯥꯗꯒ ꯍꯥꯥꯟꯂꯒ ꯊꯝꯅꯔꯅꯤ ꯍꯧꯖꯤꯛꯀꯥꯟꯅꯤ ꯍꯥꯏꯕꯗꯤ ꯑꯗꯨꯗꯨꯅ ꯑꯗꯨꯝ ꯆꯍꯤ ꯆꯨꯞꯄ ꯆꯥꯅꯉꯥꯏ ꯌꯥꯝ ꯑꯗꯒꯤ ꯅꯍꯥꯟꯋꯥꯏꯗꯗꯤ ꯑꯈꯣꯏ ꯁꯨꯃꯥꯏ ꯏꯪꯍꯟꯅꯕ ꯃꯦꯆꯤꯟꯖꯨ ꯂꯩꯔꯝ ꯗꯦꯅꯀꯣ ꯑꯈꯣꯏꯅ ꯈꯪꯉꯛꯄ ꯀꯨꯏ ꯁꯤ ꯊꯣꯛꯂꯛꯄ ꯕꯧ ꯑꯈꯣꯏꯅꯌꯤ ꯈꯪꯉꯛꯄ ꯀꯨꯏꯕꯨ ꯀꯨꯏꯗ꯭ꯔꯤꯗ ꯑꯗꯨꯝ ꯑꯗꯨꯗꯪ ꯐ ꯊꯝꯃꯒ ꯄꯣꯠꯆꯩꯁꯤꯕꯨ ꯌꯦꯡꯉꯣꯕ ꯑꯗꯨꯝ ꯅꯍꯥꯟꯋꯥꯏꯗꯤ ꯄꯨꯝꯗꯅꯕꯅ ꯏꯁꯤ ꯁꯤꯡꯗ ꯀꯩꯗ ꯇꯤꯡꯉ ꯊꯝꯅꯔꯝꯃꯤꯅ ꯑꯩ ꯍꯧꯖꯤꯛ ꯑꯗꯣ ꯇꯣꯞ ꯇꯣꯞ ꯍꯥꯞꯆꯤꯟꯒ꯭ꯔꯅꯤ ꯌꯥꯝꯅ ꯌꯥ ꯌꯥꯝ ꯊꯣꯡꯖꯤꯜꯂꯅꯤ ꯑꯗ ꯊꯣꯡꯕ ꯇꯟꯕ ꯀꯥꯡꯕꯨ ꯈꯔꯗꯤ ꯑꯗꯨꯝ ꯑꯌꯨꯛꯀꯤꯁꯨ ꯅꯨꯡꯗꯥꯡꯒꯤꯁꯨ ꯄꯨꯂꯞ ꯄꯨꯜꯂꯒ ꯊꯣꯡꯉꯒ ꯍꯥꯞꯆꯤꯟꯒ꯭ꯔ ꯑꯃꯨꯛ ꯀꯣꯊꯣꯛꯑ ꯆꯥꯅꯔꯤꯅꯤꯗꯣ ꯇꯧꯔꯤ ꯃꯌꯥꯝꯁꯤꯕꯣꯕ ꯑꯐꯕꯗꯤ ꯑꯝꯇ ꯑꯣꯏꯗꯕ
ꯍꯥꯏ ꯐꯗꯣꯏꯅꯣ ꯐ꯭ꯔꯤꯖꯇ ꯊꯝꯅ ꯆꯥꯕ ꯄꯣꯠꯄ ꯐ ꯄꯣꯟꯇꯦ ꯈꯣꯏꯖꯨ ꯑ ꯆꯠꯅꯕꯤꯅꯦꯅ ꯇꯧꯗꯅ ꯊꯝꯃꯒ ꯁꯨꯝ ꯁꯤꯖꯤꯟꯅꯩꯖꯤ ꯉꯥꯏ ꯑꯔꯦꯝꯕꯗꯣ ꯑꯈꯣꯏꯖꯨ ꯄꯥꯃꯨꯕꯅꯤꯅ ꯂꯪꯊꯣꯛꯄ ꯄꯥꯝꯃꯨꯕꯩ ꯍꯥꯞꯆꯜꯂꯦ ꯑꯗꯒꯤ ꯄꯥꯝꯃꯨꯔ꯭ꯕꯅꯤꯅ ꯗꯨꯝ ꯈꯣꯏꯗꯤ ꯂꯧꯊꯣꯛꯑ ꯑꯃꯨꯛ ꯆꯥꯔꯦ ꯎꯝ ꯑꯐꯕꯗꯤ ꯑꯝꯇ ꯅꯠ__ ꯇꯦ ꯍꯥꯏꯕꯅꯤꯗ ꯏꯁꯥ ꯍꯛꯆꯥꯡꯖꯤꯗ ꯑꯌꯤꯡꯕꯗꯣ ꯊꯥꯖꯤꯜꯂ ꯀꯩꯅꯣ ꯐꯥꯗꯣꯏꯖꯤꯕꯣ ꯑꯗꯨ ꯏꯅ ꯂꯩꯅꯥ ꯃꯈꯟ ꯃꯈꯟ ꯃꯈꯟ ꯃꯈꯟ ꯊꯣꯂꯛꯏꯖꯤꯡꯖꯦ
ꯀꯔꯤꯅ ꯏꯪꯍꯟꯂꯤꯅꯣꯁꯨ ꯒ꯭ꯌꯥꯟ ꯇꯥꯕ ꯄꯣꯠ ꯅꯠꯇꯦꯅ ꯍꯥꯏꯕꯗꯤ ꯃꯦꯆꯤꯟ ꯑꯃ ꯁꯤꯖꯤꯟꯅꯩꯁꯦ ꯃꯥꯒꯤ ꯀꯔꯤ ꯀꯩꯅꯣꯝꯗꯤ ꯍꯥꯏꯗꯤ ꯃꯆꯥꯛ ꯑꯃ ꯊꯥꯗꯣꯛꯑꯝꯒꯅꯤꯕ ꯍꯥꯏꯗꯤ ꯑꯩꯈꯣꯏ ꯍꯛꯆꯥꯡꯗ ꯐꯠꯇꯕ ꯑꯣꯏꯒꯦꯔꯥ ꯀꯩ ꯑꯣꯏꯒꯦꯔꯥ ꯑꯗꯨꯝ ꯊꯥꯗꯣꯛꯑꯝꯗꯣꯏꯅꯦ ꯑꯗꯨ ꯃꯌꯥꯝꯗꯣ ꯂꯣꯏ ꯆꯨꯞꯁꯤꯜꯂꯒ ꯆꯥꯗꯣꯢꯅꯤ ꯑꯩꯈꯣꯏꯅ ꯆꯥꯔꯤꯁꯦ ꯈꯜꯂꯨꯕꯗ ꯀꯤꯕꯨ ꯀꯤꯗ ꯇꯧꯔꯤꯁꯦ ꯍꯥꯏꯕꯗꯤ ꯃꯩ ꯁꯤꯖꯤꯟꯅꯔꯒ ꯀꯃꯥꯏꯅ ꯑꯌꯤꯡꯕꯗ ꯊꯥꯗꯣꯛꯏꯅꯣ ꯍꯥꯏꯕꯗꯣ ꯀꯩꯝ ꯈꯪꯕ ꯉꯝꯕ ꯄꯣꯠ ꯅꯠꯇꯦꯗꯅꯀꯣ
ꯅꯣꯡ ꯍꯥꯡꯈ꯭ꯔꯦꯍꯦ ꯎꯆꯤꯟ ꯅꯥꯆꯤꯟꯅ ꯊꯕꯛ ꯑꯃꯨꯛ ꯍꯧ ꯌꯥꯔꯅꯤ
ꯀꯩ ꯀꯩ ꯇꯧꯗꯣꯏꯅꯣ ꯊꯕꯛ ꯇꯧꯕ ꯍꯥꯏꯁꯦ
ꯑꯁ ꯊꯕꯛ ꯌꯥꯝ ꯂꯩꯗ ꯑꯩꯈꯣꯏꯒꯤꯗꯤ ꯍꯥꯏꯗꯅ ꯀꯥꯟꯅꯗ꯭ꯔꯦꯗ ꯊꯕꯛꯁꯤꯡꯁꯦ ꯊꯕꯛ ꯈꯨꯌꯥꯝ ꯑꯃꯅꯤ ꯃꯣꯏ ꯍꯧꯖꯤꯛ ꯑꯩꯈꯣꯏꯒꯤ ꯊꯣꯡꯒꯥꯟꯒꯤ ꯗ꯭ꯔꯦꯟ ꯆꯟꯕꯒꯤ ꯅꯥꯀꯟ ꯅꯥꯀꯟꯗ ꯃꯣꯏꯅ ꯅꯍꯥꯟ ꯈꯣꯠꯈꯤꯕꯒꯤ ꯂꯩꯕꯥꯛ ꯊꯣꯟꯕ ꯋꯥꯠꯍꯧꯕ ꯃꯌꯥꯝꯗꯣ ꯍꯧꯖꯤꯛ ꯃꯣꯏ ꯅꯨꯡ ꯅꯨꯡꯒ ꯂꯩꯉꫭꯏꯒ ꯌꯥꯟꯅꯕꯗꯣ ꯑꯃꯨꯛ ꯍꯧꯖꯤꯛ ꯊꯥꯕ ꯂꯥꯛꯑꯦ ꯑꯩꯈꯣꯏꯒꯤ ꯑꯍꯣ ꯑꯍꯣꯕ ꯀꯩꯅꯣ ꯂꯩꯕꯥꯛ ꯋꯥꯠꯍꯧꯕ ꯃꯌꯥꯝꯗꯣ ꯍꯥꯞꯆꯤꯟꯒꯅꯤꯅ ꯑꯗꯨꯒ ꯃꯣꯏ ꯅꯣꯡꯅꯤꯅꯤꯁꯤꯗ ꯂꯝꯕꯤ ꯁꯦꯝꯅꯅꯕꯅ ꯍꯥꯏꯔꯦ ꯑꯗꯨꯗꯨꯅ ꯃꯄꯥꯟꯗ ꯂꯩꯔꯤꯕ ꯂꯩꯉꯣꯏ ꯀꯔꯤ ꯀꯔꯥꯁꯦ ꯀꯔꯤ ꯀꯔꯥꯁꯦ ꯃꯣꯏꯅ ꯍꯣꯟꯗꯣꯛꯄꯤꯔꯣꯅ ꯍꯥꯏꯔꯦꯕ ꯑꯩꯅ ꯍꯣꯏ ꯉꯁꯤ ꯅꯪꯗ꯭ꯔꯒꯁꯨ ꯍꯌꯦꯡꯕꯣꯛꯇꯗꯤ ꯂꯣꯏꯁꯜꯂꯒꯦꯅꯗꯤ ꯑꯩꯅ ꯍꯥꯏꯔꯝꯕꯅꯦꯕ ꯃꯣꯏ ꯑꯗꯨꯗꯨꯒꯤ ꯌꯦꯡꯖꯟꯕ ꯂꯥꯛꯄ ꯀꯥꯡꯕꯨꯁꯤꯡꯗꯨꯗ ꯑꯗꯨꯅꯤ ꯍꯧꯖꯤꯛ ꯅꯣꯡ ꯍꯥꯡꯉꯕꯅꯤꯅ ꯑꯗꯨꯃꯨꯛ ꯍꯧꯕ ꯌꯥꯗꯣꯔꯦ
ꯍꯣꯏ ꯈꯪ ꯅꯪ ꯊꯕꯛꯇꯤ ꯇꯧꯔꯗꯣꯏꯔꯣ ꯍꯧꯖꯤꯛ ꯀꯌꯥꯝ ꯋꯥꯏꯈꯤꯗꯣꯏ ꯇꯧꯗꯧꯕꯗꯤ
ꯎꯝ ꯑꯗꯨ ꯊꯕꯛꯁꯤꯅꯅꯦ ꯈ꯭ꯋꯥꯡ ꯂꯣꯝꯗ ꯇꯥꯏꯅꯕ ꯊꯕꯛ ꯉꯥꯛꯇ ꯇꯧꯔꯕꯅꯤꯅꯅꯦ ꯏꯁꯥꯁꯦ ꯅꯥꯕ ꯑꯃ ꯌꯥꯎꯔꯦ ꯑꯗꯨꯨꯝ ꯎꯄꯥꯏ ꯂꯩꯇꯗꯅ ꯇꯧꯔꯕꯩ ꯋꯥꯅꯦ
ꯍꯣꯏ ꯍꯣꯏ ꯐꯔꯦ ꯐꯔꯦ ꯑꯗꯨꯗꯤ ꯑꯝ ꯊꯝꯈꯤꯒꯦꯀꯣ
ꯀ